ꯇꯔ ꯆꯔꯔꯕꯧ
ꯆꯔ
ꯀꯦꯟ ꯆꯥꯡ ꯆꯥꯕꯅꯣ
ꯌꯥꯝꯃꯦ ꯉꯁꯤꯗꯤ ꯁꯤꯡꯖꯨꯔꯣ ꯕꯣꯔꯥꯔꯣ ꯆꯝꯊꯣꯡꯔꯣ ꯊ ꯊ ꯆꯕ
ꯆꯠꯃꯤꯟꯅꯁꯦ ꯀꯣꯛꯇꯕ ꯅ ꯁꯟ ꯆꯥꯕ
ꯑꯩꯁꯨ ꯍꯜꯂꯛꯄꯒ ꯊꯦꯡꯉꯕ
ꯃꯗꯨꯅꯗꯤ ꯊꯦꯡꯉꯁꯨ ꯍꯥꯏꯔꯑꯦ ꯑꯗꯨꯝ ꯂꯥꯛꯀꯅꯤ
ꯎꯝ ꯍꯥꯏꯔꯛꯀꯅꯤ ꯍꯥꯏꯔꯛꯀꯅꯤ ꯃꯊꯪꯗꯤ ꯊꯦꯡꯉꯁꯨ ꯑꯩꯅ ꯍꯥꯏꯔꯛꯀ
ꯎꯝ ꯑꯩꯈꯣꯏꯁꯨ ꯁꯤꯡꯖꯨ ꯁꯨꯏ ꯍꯋꯥꯏ ꯑꯁꯥꯡꯕꯤꯒ ꯊꯥꯡꯖꯤꯡꯒ ꯇꯧꯔꯦ ꯃꯤꯃꯤꯒ ꯇꯧꯔꯦ
ꯎꯝ ꯈꯋꯥ ꯑꯗꯨꯅꯤ ꯀꯁꯨ ꯈꯥꯏꯅꯤ ꯁꯥ ꯂꯒ ꯁꯥ ꯄꯗ ꯐ ꯇꯧꯔꯤꯅ ꯑꯉꯥꯡꯕꯨ ꯂꯥꯎꯈ꯭ꯔꯣ ꯈꯣꯡꯈ꯭ꯔꯣ ꯑꯉꯥꯡꯅ ꯃꯣꯟ ꯂꯧ ꯅꯤꯡꯉꯥꯏ ꯇꯧꯕꯅꯤ ꯃꯁꯤꯡꯁꯤꯡ ꯇꯥꯕ ꯌꯥꯎꯖꯥꯅꯤ ꯈꯪꯉꯛꯑꯃ
ꯑꯩꯅ ꯃꯇꯝꯁꯤ ꯂꯦꯟꯕꯗ ꯋꯥꯔꯦ
ꯍꯦꯛꯇꯅꯦ ꯃꯣꯟꯗ꯭ꯔꯪꯁꯤꯗ ꯑꯩꯔꯩꯁꯤꯕꯤ ꯁꯥꯟꯅꯗꯣꯏꯅꯤꯅꯦ ꯑꯝꯃꯩꯁꯦ
ꯎꯝ ꯃꯊꯟꯇ ꯇꯧꯕꯗꯨꯗꯤ ꯑꯗꯨꯝ ꯀꯩ ꯇꯧꯗꯕ꯭ꯔꯥ ꯅꯨꯡꯉꯥꯏꯕ꯭ꯔꯥ
ꯎꯝ ꯀꯩ ꯍꯥꯏꯅ ꯑꯗꯨꯝ ꯐꯅ ꯀꯨꯏꯅ ꯇꯧꯃꯤꯅꯀꯣ
ꯎꯝ
ꯑꯗꯨꯗꯣ ꯀꯅꯤ ꯅꯨꯡꯉꯥꯏ ꯍꯥꯏꯇꯥꯔꯦ ꯍꯥꯏꯗꯤ
ꯇꯥꯛꯄꯗꯁꯨ ꯃꯥꯕꯨꯗꯤ ꯐꯖꯅ ꯒ꯭ꯌꯥꯟ ꯇꯥꯔꯝꯃꯅꯤ
ꯑ ꯑꯩꯅꯁꯨ ꯈꯣꯏꯗꯝ ꯇꯥꯛꯑꯕꯅꯤꯅꯦꯅꯀꯣ ꯑꯗꯨ ꯂꯧꯁꯤꯟꯕ ꯎꯝ ꯂꯧꯁꯤꯟꯕ ꯇꯞꯄ ꯑꯉꯥꯡꯗꯨꯗꯤ ꯑꯣꯏꯗꯦꯕ ꯑꯗꯨꯝ ꯇꯥꯛꯄꯒ ꯈꯪꯕ ꯑꯣꯏꯕ ꯑꯉꯥꯡ
ꯎꯝ ꯅꯨꯡꯉꯥꯏꯔꯝꯅꯦ ꯑꯗꯨꯗꯤ ꯂꯥꯏꯔꯤꯛ ꯇꯥꯛꯔꯄꯗꯣ
ꯍꯥꯏꯗꯤ ꯑꯉꯥꯡ ꯑꯋꯥꯕ ꯌꯥꯎꯋꯤꯗꯅ ꯑꯕ ꯑꯉꯥꯡꯗ ꯑꯣꯏꯔꯗꯤ
ꯑꯁ ꯑꯗꯨꯃꯥꯏꯅ ꯋꯥꯗꯨꯗꯤ ꯃꯌꯥꯝ ꯇꯧꯔꯀꯥꯟꯗꯗꯤ ꯍꯦꯟꯅꯁꯨ ꯋꯥꯗꯣꯏꯅꯤ
ꯋꯥꯔꯤꯍꯔꯤꯅꯤ ꯑꯗꯨꯒꯨꯝꯕ ꯑꯉꯥꯡ ꯑꯪ ꯑꯗꯨꯒꯨꯝ ꯑꯥꯡ ꯌꯥꯎꯋꯦꯕ ꯑꯗꯨꯅꯅꯦ ꯍꯥꯏꯗꯤ ꯑꯗꯣ ꯑꯩꯅ ꯈ꯭ꯋꯥꯏꯗꯒꯤ ꯁꯥꯎꯅꯤꯡꯕ ꯑ ꯑꯃꯅ ꯈꯪꯉꯕ ꯈꯪꯗꯣꯏꯅꯦꯕ ꯇꯥꯛꯄꯁꯤꯗ ꯑꯗꯨꯒꯅꯦ ꯆꯥꯛꯒꯧ ꯌꯦꯡꯕꯗꯅꯦ ꯌꯥꯝ ꯂꯥꯏꯊꯣꯛꯄ ꯆꯒꯣꯜ ꯈꯨ ꯀꯟ ꯑꯃ ꯀꯟꯕ ꯍꯪꯉꯕ
ꯑꯩꯈꯣꯏꯅ ꯀꯣꯂꯦꯖꯇ ꯇꯧꯕꯗꯨꯁꯨ ꯑꯣꯖꯥꯈꯩ ꯁꯥꯎꯅꯤꯡꯕ ꯌꯥꯎꯔꯝꯗ
ꯁꯥꯎꯅ ꯌꯦꯝꯗꯣꯏꯅꯦ ꯍꯣꯏꯌꯦ ꯈ ꯑꯁꯦꯡ ꯈꯪꯉꯤ ꯄꯣꯠꯇꯣ ꯁꯠ ꯁꯠ ꯏꯟꯊꯣꯛꯑꯣ ꯍꯥꯏꯕ ꯁꯑ ꯏꯔꯣꯏꯕ ꯑꯃ ꯇꯥꯛ ꯂꯣꯏꯔꯕꯁꯦ ꯍꯪꯀꯥꯟꯗꯗꯤ ꯈꯨꯝꯃꯛꯀꯅꯦꯕ ꯈꯪꯉꯕꯅꯤꯅ
ꯎꯝ ꯑꯦ ꯀꯩꯅꯣꯝ ꯅꯤꯡꯁꯤꯡꯉꯦ ꯀꯩꯅꯣꯝ ꯍꯥꯏꯔꯨꯒꯦ ꯊꯥꯗꯣ ꯈꯪꯕ꯭ꯔꯥ ꯉꯁꯤꯒꯤ
ꯑꯥ
ꯑꯗꯨꯏꯗꯣ ꯕꯣꯔꯅꯤꯌꯣ ꯍꯥꯏ ꯆꯍꯤ ꯆꯍꯨꯝꯒꯤ ꯃꯅꯨꯡꯗꯅꯦ ꯑꯃꯨꯛ ꯑꯃꯨꯛꯇꯪ ꯊꯣꯛꯄꯅꯦ ꯉꯁꯤꯗꯣ ꯇꯥꯏ ꯍꯥꯏꯕꯅꯦꯕ ꯑꯗꯣ ꯃꯣꯏ ꯉꯁꯤ ꯑꯃ ꯄ꯭ꯂꯥꯅꯦꯠ ꯇꯔꯨꯛ ꯍꯥꯏꯕ꯭ꯔꯥ ꯀꯩꯅꯣ ꯑꯃꯁꯨ ꯄꯨꯂꯞ ꯄꯨꯟꯅ ꯁꯦꯔꯦꯜꯗ ꯇꯥꯏ ꯍꯥꯏꯕꯒꯤ ꯍꯥꯏꯗ꯭ꯔꯣꯅꯦ
ꯈꯪꯗ ꯑꯩ
ꯑꯣ ꯀꯩꯀꯩ ꯄ꯭ꯂꯥꯅꯦꯠꯅꯣꯃ ꯄꯨꯂꯞ ꯄꯨꯟꯅ ꯁꯦꯔꯜꯂ ꯇꯥꯏꯌꯦꯅ ꯍꯥꯏꯕꯅꯦꯕ ꯑꯗꯨ ꯁꯦꯔꯣꯜꯗ ꯇꯥꯕꯗꯨ ꯂꯩꯔꯒ ꯊꯥꯗꯨꯁꯨꯅꯦ ꯑꯃ ꯄꯨꯔꯅꯤꯃꯥꯗ ꯑꯣꯏꯌꯦꯗꯅ ꯑꯗꯨꯒ ꯊꯥꯗꯨꯁꯨ ꯆꯍꯤ ꯆꯍꯨꯝꯒꯤ ꯃꯅꯨꯡꯗ ꯑꯃꯨꯛꯃꯨꯛꯇꯪ ꯊꯣꯛꯑꯦ ꯕꯣꯔ ꯅꯤꯌꯣ ꯍꯥꯏ ꯐꯪꯕꯅꯤ ꯀꯥꯏꯅ ꯍꯥꯏꯅꯕꯗꯃꯤꯅ ꯊꯕꯩꯑꯕ ꯌꯥꯅꯤ ꯇꯔꯨꯛ ꯉꯁꯥꯏ ꯀꯣꯏꯁꯤꯟꯕꯒꯤ ꯑꯩꯅ ꯊꯦꯡꯅ ꯀꯥꯟꯗ ꯄꯨꯡ ꯃꯥꯄꯟ ꯑꯗꯨꯋꯥꯏ ꯃꯄꯥꯗ ꯍꯥꯏꯕꯅꯦꯕ
ꯍꯖꯤ ꯀ꯭ꯔꯣ
ꯑꯗꯨ ꯀꯥꯏꯗ ꯌꯦꯡꯗꯣꯏꯅꯣ ꯀꯝꯄꯥꯟꯗ ꯊꯣꯛꯄꯅꯣ ꯑꯗꯨ ꯈꯪꯗꯦꯕ ꯌꯦꯡꯕꯗꯁꯨ ꯐꯪꯉꯕ ꯊꯥꯗꯕꯨꯗꯤ ꯌꯦꯡꯉꯤ ꯀꯩꯅꯣ ꯇꯧꯗꯦ ꯍꯥꯏꯗꯤ ꯍꯥꯟꯅꯒꯤ ꯄꯨꯔꯅꯤꯃꯥꯍꯩꯁꯦ ꯄꯨꯂꯞ ꯔꯥꯎꯟ ꯇꯥꯔꯒ ꯂꯩꯇ꯭ꯔꯣ
ꯑꯥ
ꯁꯨꯝ ꯂꯥꯞꯅ ꯌꯦꯡꯒꯥꯟꯗꯕꯗꯤ ꯑꯩ ꯐꯖꯅ ꯎꯕ ꯉꯝꯗꯦꯕ ꯐꯣꯟꯗ ꯐꯣꯇꯣ ꯀꯥꯞꯄꯕꯀꯣ ꯈꯔ ꯁꯥꯡꯂꯞ ꯇꯧꯔꯒ ꯂꯩꯕꯅꯦ ꯗꯥꯏꯔꯦꯛ ꯔꯥꯎꯟ ꯑꯣꯏꯗꯕꯅꯤ
ꯑꯣꯝ ꯕꯣꯔꯅ ꯀꯔꯝ ꯀꯥꯟ ꯅꯤꯡꯗꯕ
ꯕꯣꯔꯅ ꯕꯣꯔ ꯃꯁꯛ ꯐꯖꯕ ꯑꯃ ꯐꯪꯖꯒꯦꯅꯤꯗ
ꯍꯥꯏꯗꯤ ꯑꯩꯗꯤ ꯃꯇꯝꯗꯣ ꯍꯥꯏꯕ
ꯑꯦ ꯃꯇꯝꯗꯤ ꯈꯪꯗꯦ
ꯎꯝ
ꯉꯁꯥꯏ ꯑꯩꯈꯣꯏ ꯃꯥꯗꯨꯅꯦ ꯕꯖꯥꯔꯗ ꯍꯥꯏꯔꯝꯕꯅꯦꯈꯛꯅꯦ
ꯑꯣ
ꯃꯥꯥꯏ ꯐꯣꯇꯣꯒ ꯎꯍꯜꯂꯛꯑꯦ ꯍꯥꯏ ꯁꯨꯃꯥꯏ ꯁꯨꯃꯥꯏꯅ ꯇꯧꯅꯤ ꯍꯣꯔꯦꯒ ꯍꯥꯏꯔꯒ ꯑꯩꯁꯨ ꯑꯃꯗꯤ ꯊꯦꯡꯅꯔꯝꯃꯦꯕ ꯑꯩꯅ ꯐꯖꯅ ꯃꯨꯟꯅ ꯌꯦꯡꯁꯤꯟꯅꯕꯩ ꯈꯪꯍꯧꯗ꯭ꯔꯕ
ꯎꯝ ꯑꯁ ꯏ ꯇ ꯀꯩ ꯌꯦꯡ ꯆꯦꯟꯁ꯭ꯔꯦ
ꯎꯝ ꯃꯣꯏꯗꯤ ꯃꯣꯏ ꯇꯥꯔꯣꯏꯒꯦ ꯇꯣꯡ ꯃꯩ ꯄꯨꯡꯈ ꯊꯥꯒꯠꯂꯗ꯭ꯔꯣ ꯑꯗꯨ ꯇꯧꯑꯣ ꯑꯗꯨ ꯇꯧꯑꯣꯅꯦ
ꯍꯣꯏ ꯑꯗꯣ ꯁꯨꯝ ꯌꯨꯅꯤꯚꯔꯁꯇ ꯊꯥꯖꯕ ꯑꯣꯏꯕꯩꯅꯦꯕꯀꯣ ꯍꯣꯏ ꯏꯁꯥꯒꯤ ꯇ꯭ꯔꯁ ꯑꯃꯃꯝ ꯂꯩꯕꯗꯤ ꯐꯩꯌꯦꯕ ꯃ ꯑ ꯃꯅ ꯊꯥꯖꯔꯝꯗꯤ ꯀꯩ ꯍꯥꯏ
ꯃꯃꯥ ꯑꯃꯨꯛ ꯇꯨ ꯊꯥꯎꯖꯟ ꯇ꯭ꯋꯦꯟꯇꯤ ꯐꯣꯔꯒꯤꯗ ꯈꯪꯕ꯭ꯔꯥ ꯑꯣꯒꯁꯀꯤ ꯗꯦꯠ ꯑꯦꯠꯇꯣ ꯄ꯭ꯂꯁ ꯇꯧꯀꯥꯟꯗ ꯄꯨꯜꯂꯞ ꯑꯦꯠ ꯇꯥꯏ ꯉꯁꯤ ꯅꯨꯃꯤꯠꯁꯦ ꯕꯣꯔꯅꯤ ꯑꯣ ꯏꯃꯥ ꯇꯧꯅꯈꯤꯕ ꯃꯌꯥꯝꯗꯣ
ꯑꯁ ꯈꯥꯎꯗꯤ ꯑꯩꯗꯨ ꯈꯪꯗ ꯑ ꯆꯦꯞ ꯊꯥꯔꯝꯗꯥꯏꯗꯕꯨꯗꯤ ꯏꯁꯇꯥꯔꯗꯣ ꯑꯗꯨꯗꯣ ꯑꯅꯤ ꯑꯅꯤ ꯂꯣꯟꯁꯤꯟꯅꯔꯒ ꯂꯩ ꯍꯥꯏꯕ ꯑꯃ ꯍꯥꯏꯕꯅꯦꯕ ꯑꯗꯨꯒꯤ ꯇꯦꯂꯦꯁꯀꯣꯞ ꯑꯃ ꯊꯥꯜꯂꯒ ꯌꯦꯡꯕ ꯑꯃꯗꯤꯝ ꯌꯦꯡꯒꯦꯕꯀꯣ
ꯎꯝ
ꯑꯗꯨꯗ ꯑꯗꯨꯗ ꯈꯥ ꯈꯪꯉ ꯑꯇꯩꯗꯤ ꯀꯩ ꯑꯊꯥ ꯑꯗꯨꯇꯥꯈꯪ
ꯍꯥꯏꯕꯨꯗꯤ ꯑꯗꯨꯝ ꯍꯥꯏꯔꯛꯑꯦ ꯅꯍꯥꯃꯨꯛ ꯑꯣꯒꯁꯀꯤ ꯗꯦꯠ ꯑꯦꯠꯇꯣ ꯇꯨ ꯊꯥꯎꯖꯟ ꯇ꯭ꯋꯦꯟꯇꯤ ꯐꯣꯔꯗꯣ ꯄ꯭ꯂꯁ ꯇꯧꯀꯥꯟ ꯑꯦꯠ ꯇꯥꯏꯗꯅ
ꯎꯝ
ꯑꯣꯒꯁꯀꯤ ꯗꯦꯠ ꯑꯦ ꯄꯨꯂꯞ ꯑꯦꯠ ꯑꯦꯗ ꯑꯦꯠ ꯊꯥꯕꯗꯨꯒꯤ ꯆꯤꯆꯦꯅ ꯐꯣꯟ ꯇꯧꯔ ꯍꯥꯏꯔꯛꯑꯦꯕ ꯁꯨꯝ ꯏꯁꯥꯅ ꯅꯤꯡꯖ꯭ꯔꯕꯅꯤ ꯅꯤꯄꯥꯟ ꯏꯔꯒ ꯆꯦꯗꯨꯣ ꯐꯖꯅ ꯊꯨꯞꯆꯤꯜꯂꯒ ꯊꯝꯃꯣ ꯑꯗꯨꯒ ꯀꯅꯥꯝꯇ ꯎꯍꯟꯒꯅꯣꯅ ꯍꯥꯏꯔꯒ ꯊꯝꯃꯣꯅ ꯀꯥꯏꯅ ꯍꯥꯏꯌꯦꯕꯀꯣ
ꯎꯝ
ꯀꯥꯟꯗ ꯑꯩꯁꯦ ꯕꯔꯥꯗ ꯂꯩꯕꯅꯦꯕ ꯕꯔꯥ ꯀꯥ ꯍꯣꯡꯗꯣꯛ ꯄꯥꯗ ꯑꯗꯨꯝ ꯃꯥꯡꯈ꯭ꯔꯦꯗ ꯁꯁꯨꯨꯥꯏ ꯂꯩꯈ꯭ꯔꯥꯃꯣ
ꯋꯥ ꯐꯔꯦ ꯀꯅꯥ ꯎꯍꯜꯂꯝꯃꯔꯣꯏ ꯑꯗꯨꯗꯤ
ꯑ
ꯂꯪꯒꯔ ꯆꯕ ꯃꯤꯇ꯭ꯔꯣꯕ
ꯑꯗꯨꯀꯥꯟꯗ ꯑꯩꯁꯦ ꯌꯨꯝꯗ ꯆꯠꯂꯨꯌꯦꯕꯀꯣ
ꯎꯝ
ꯆꯠꯂꯨꯔꯦ ꯍꯜꯂ ꯀꯥꯟꯁꯤꯗ ꯀꯥꯗꯣ ꯎ ꯎꯆꯤ ꯂꯩꯔꯝꯃꯦꯕ ꯍꯥꯏꯗꯤ ꯀꯥꯗꯣ ꯌꯥꯝ ꯆꯥꯎꯔꯒ ꯎꯆꯤꯗꯨ ꯂꯩꯕ ꯑꯣꯏꯇꯥꯔꯗꯤ ꯀꯩꯁꯨ ꯈꯜꯂꯣꯏꯗꯕ ꯕꯔꯥꯏ ꯀꯥꯗꯨꯗꯤ ꯄꯤꯛꯇ꯭ꯔꯨ ꯄꯤꯛꯏꯗꯅꯀꯣ ꯏꯊꯟꯗꯁꯨ ꯂꯩꯕꯅꯤꯅꯅꯦ ꯐꯃꯨꯡꯗꯨꯁꯨ ꯏꯅꯦꯝ ꯅꯦꯝꯃꯦ ꯎꯁꯤꯗꯨ ꯁꯦꯝꯦꯝꯗꯣ ꯏꯌ ꯎꯏꯑꯕ ꯌꯣꯡꯉꯥ ꯀꯤꯑꯕ ꯑꯩꯁꯦ ꯑꯗꯩꯗꯤ ꯑꯩ ꯁꯤ ꯎꯔꯤꯁꯤ ꯀꯔꯤ ꯏꯃꯨꯡꯗ ꯑꯆꯪ ꯑꯁꯨꯛ ꯑꯃꯧꯉꯝ ꯃꯣꯏ ꯑꯣꯏꯅ ꯃꯄꯥꯟꯗ ꯑꯗꯨꯝ ꯂꯩꯕ ꯑꯗꯣ ꯃꯣꯏ ꯃꯄꯨꯗꯨꯒꯤ ꯍꯨꯏ ꯑꯃ ꯂꯩꯌꯦꯕ ꯍꯨꯏꯗꯨꯅ ꯆꯪꯉ ꯊꯤꯔꯒ ꯎꯆꯤꯗꯨ ꯄꯨꯊꯣꯛꯂꯛꯄꯅꯦꯕ ꯑꯗꯨꯏ ꯅꯦꯛ ꯍꯥꯏꯕꯗꯨ ꯁꯨ ꯄꯣꯠꯇꯨ ꯃꯌꯥꯝ ꯆꯥꯏꯈꯥꯏꯈ꯭ꯔꯦꯕ
ꯑꯣ ꯍꯣꯏꯅꯦ ꯍꯨꯏ ꯍꯥꯏꯁꯤꯅꯕꯨ ꯁꯤꯁꯦ ꯐꯩꯁꯦ ꯐꯠꯇꯤ ꯈꯪꯕꯣꯟ
ꯂꯥꯏꯔꯤꯛ ꯃꯁꯛꯇꯒ ꯄꯨꯂꯞ ꯀꯥꯈꯠꯂꯦ ꯈꯪꯕ꯭ꯔꯥ
ꯍꯣꯏꯌꯦꯦꯟ ꯃꯣꯏꯗꯤ ꯑꯦꯇꯦꯛ ꯇꯧꯈꯤꯕ ꯄꯣꯠꯇꯨꯗꯅꯤ ꯌꯦꯡꯉ ꯂꯩꯗꯣꯏꯁꯦ
ꯑ
ꯍꯥꯏꯗꯤ ꯑꯦꯁ ꯁꯤ ꯃꯤ ꯁꯤ ꯌꯣꯂꯒ ꯂꯦꯠꯄ ꯌꯥꯕ ꯅꯠꯇꯦꯒ ꯍꯥꯏꯕ ꯈꯪꯕ ꯅꯠꯇꯦ
ꯑꯣꯅ ꯃꯗꯤ ꯐꯪꯍꯧꯔ ꯂꯣꯏꯔꯦ ꯃꯣꯏ ꯃꯤꯇꯥꯥꯏꯒꯤ ꯄꯣꯠꯇꯣ ꯑꯗꯩ ꯎꯆꯤꯗꯨꯅꯅꯦꯕ ꯕꯣꯔꯥ ꯎꯆꯤꯗꯣ ꯈꯪꯕ꯭ꯔꯥ ꯈꯨꯡꯉ ꯈꯤꯪꯕ ꯗ꯭ꯔꯣꯃꯅꯥ ꯏꯆꯥꯎ ꯆꯥꯎꯔꯦ ꯑꯗꯨ ꯑꯣꯏꯕ ꯂꯣꯏꯔꯦ
ꯑꯣ ꯆꯤ ꯃ ꯆꯁ ꯄꯨꯁ ꯌꯥꯅꯤ ꯑ ꯏꯟꯅꯕꯨꯔꯤ ꯂꯩ ꯀꯗ ꯑꯥ ꯑꯩꯅꯕꯨꯔꯤ ꯂꯩꯀꯥꯟꯗꯁꯨꯅꯦꯕꯀꯣ ꯈꯨꯆꯣ ꯆꯥꯎ ꯍꯪꯉꯛꯕ ꯑꯗꯩ ꯌꯨꯝ ꯃꯊꯛꯇꯅꯦ ꯀꯧꯔꯧ ꯀꯧꯥꯎꯧ ꯀꯧꯔꯧ ꯀꯧ꯭ꯔꯧ ꯆꯦꯜꯂꯛꯇꯣꯏꯅꯦꯕ ꯃꯃꯤꯗ ꯀꯥꯟ꯭ꯔ ꯌꯦ ꯌꯦꯛꯇꯣꯏꯅꯤ ꯍꯪ꯭ꯔ
ꯃꯃꯤꯠꯇꯨ ꯔꯥꯁꯤ ꯂꯩꯕꯒ ꯌꯥꯎꯕ
ꯑ ꯌꯥꯎꯕꯅꯦꯅꯤ ꯃꯔꯗꯀꯅ ꯁꯤꯌꯣ ꯑ ꯂꯥꯏꯔꯤꯛ ꯄꯥꯏ ꯀꯥꯟꯗ ꯎ ꯎꯆꯁꯤꯗꯨ ꯌꯦꯡꯉ ꯂꯩ ꯄꯔꯦ ꯂꯥꯏꯔꯤꯛ ꯄꯥꯗꯕꯤꯗ ꯀꯩ ꯍꯥꯏ ꯑꯩꯈꯣꯏꯁꯨ ꯇꯧꯔꯛꯏꯅꯦꯕ ꯑꯩꯈꯣꯏꯅ ꯑꯩ ꯁꯨꯝ ꯈꯜꯂꯤꯅꯦ ꯑꯩꯅ ꯑꯣꯖꯥ ꯑꯣꯏꯔꯀꯥꯟꯗꯀꯣ ꯍꯥꯏꯗꯤ ꯑꯩꯈꯣꯏ ꯑꯉꯥꯡꯅ ꯁꯨꯝ ꯍꯥꯏꯗ꯭ꯔꯥ ꯑꯩꯈꯣꯏꯅ ꯑꯣꯖꯥ ꯑꯩꯈꯣꯏꯅ ꯇꯧꯔꯤ ꯄꯣꯠꯁꯤ ꯑꯣꯖꯥꯅ ꯈꯪꯉꯔꯣꯏꯅꯪ ꯈꯟꯗ꯭ꯔꯥ ꯑꯗꯣ ꯃꯣꯏꯅ ꯇꯧꯕ ꯋꯥꯈꯜ ꯃꯣꯏꯅ ꯌꯦꯡ ꯅꯨꯃꯤꯠꯌꯦꯡ ꯑꯩ ꯍꯧꯖꯤꯛꯅꯦ ꯂꯣꯏ ꯈꯪꯉꯤ ꯁꯤꯌꯥ ꯁꯤꯅ ꯁꯤ ꯇꯧꯏꯦ ꯍꯥꯏꯕ ꯁꯤ ꯁꯤꯁꯤꯅ ꯁꯤ ꯍꯥꯏꯅꯤꯡꯉꯦ ꯍꯥꯏꯕꯁꯦ ꯑꯦ ꯑꯩ ꯍꯧꯖꯤꯛꯇꯤ ꯂꯣꯏ ꯈꯪꯉꯤ ꯑꯗꯨꯅ ꯍꯥꯏꯗꯤ ꯎꯝ ꯀꯩ ꯍꯥꯏꯅꯤ ꯑꯩꯈꯣꯏ ꯅꯍꯥꯟꯋꯥꯒꯣꯟ ꯂꯣꯟꯅ ꯊꯨꯕ ꯇꯧꯔꯤꯅꯤꯒ ꯀꯣ ꯑꯦ ꯀꯁ ꯑꯟꯁꯔ ꯑꯣꯏ ꯑꯗꯨꯋꯥꯕꯤ ꯇꯔꯅ ꯈ ꯀꯣꯏ ꯋꯥꯔꯤꯗ
ꯑꯃ ꯁꯨꯝ ꯐꯤꯂꯝꯗꯒ ꯁꯨꯝ ꯍꯥꯏꯅꯕꯗꯣ ꯑꯃ ꯅꯨꯃꯤꯠ ꯊꯥ ꯎꯕ ꯑꯩꯈꯣꯏꯅ ꯍꯥꯜꯂꯤꯃꯤ ꯄꯀꯦꯠ ꯍꯩꯅꯕꯗꯣꯀꯣ ꯑꯍꯟꯈꯩꯅ ꯆꯨꯝ ꯆꯥꯠꯅꯤ
ꯆꯨꯝꯃꯦꯕ ꯑꯗꯩ ꯁꯨꯝ ꯏꯁꯥꯗ ꯀꯣꯏꯁꯟꯁꯦ ꯐꯥꯏ ꯐꯥꯗꯦ ꯍꯥꯏꯕꯁꯦ ꯑꯣꯖꯥꯅ ꯈꯪꯉꯝꯃ ꯑꯦꯁ ꯑꯩꯁꯦ ꯐꯥꯗꯦꯗ ꯑꯩ ꯈꯔꯁꯨ ꯈꯪꯉꯝꯃꯣꯏ ꯍꯥꯏꯕꯁꯤ ꯑꯗꯨꯗꯩ ꯑꯩ ꯑꯩꯁꯤ ꯂꯠꯂꯤ ꯑꯗꯣ ꯍꯣꯔꯦꯟ ꯈꯤꯇꯪ ꯂꯠꯄ ꯀꯣꯏꯁꯟꯁꯨ ꯌꯥꯎꯋꯤꯗꯅꯀꯣ ꯊꯤꯍꯟꯅꯤꯡꯉ ꯍꯥꯏ ꯀ ꯑ ꯑꯩꯁꯦ ꯍꯥꯏꯗꯤ ꯏꯁꯥꯗ ꯀꯟꯐꯤꯗꯦꯟ ꯂꯩꯅ ꯊꯤꯕꯨꯔꯗꯤ ꯐꯈ꯭ꯔꯦ ꯑꯗꯨ ꯅꯠꯇꯕ ꯀꯣꯏꯁꯟꯒꯥꯟ ꯂꯠ ꯂꯧꯕ ꯌꯥꯎꯕ ꯀꯥꯟꯗꯒꯁꯤ ꯑꯁ ꯑꯩꯁꯤ ꯂꯠꯂꯤ ꯀꯃꯥꯏꯅ ꯇꯧꯗꯣꯏꯅꯣ ꯍꯥꯏꯕ ꯑꯣꯖꯥ ꯈꯪꯍꯟꯗ ꯇꯥꯔꯒꯁꯨ ꯄꯩꯁꯥ ꯆꯤꯡꯅꯕ ꯌꯥꯎꯕꯗꯣ ꯑꯗꯣ ꯑꯣꯖꯥꯗꯨꯅ ꯍꯣꯔꯣꯡ ꯍꯣꯟꯅ ꯎꯏ ꯍꯥꯏꯕꯗꯤ ꯑꯩ ꯋꯦꯠ ꯍꯥꯏꯗ꯭ꯔꯣ ꯅꯣꯏ ꯇ ꯃꯌꯦꯛ ꯁꯦꯡꯅ ꯎꯏ ꯍꯥꯏꯗ꯭ꯔꯣ
ꯑꯪ ꯑꯗꯩ ꯁꯨꯃꯥꯏꯅꯁꯨ ꯍꯥꯏꯕꯅꯦ ꯑꯣꯖꯥꯅ ꯁꯨꯝ ꯄ꯭ꯂꯦꯠꯐꯣꯝ ꯑꯗꯨꯗ ꯂꯦꯛꯀꯥꯟꯗꯀꯣ ꯁꯥꯇ꯭ꯔꯈꯩꯁꯦ
ꯑꯍꯣꯏꯑꯦ ꯑꯪꯛꯇꯆ ꯃꯦꯁꯨ ꯑꯗꯨ ꯀ ꯆꯃꯦ ꯑꯩꯅꯁꯨ ꯋꯥꯏ ꯄꯣꯠꯇ ꯑꯣꯟꯁꯤꯜꯂꯒ ꯏꯔꯁꯤꯅꯦꯕꯀꯣ
ꯇꯨꯏꯁꯟ ꯇꯧꯀꯥꯟꯗ ꯑꯣꯖꯥꯅ ꯁꯨꯃꯥꯏꯅ ꯍꯥꯏꯈꯤꯕ ꯑꯃ ꯂꯩꯒꯦꯕꯀꯣ ꯑꯉꯥꯡ ꯑꯣꯏꯔꯤꯉꯩꯗꯤ ꯃꯥꯁꯦ ꯑꯗꯨꯝ ꯂꯥꯏꯔꯤꯛ ꯇꯥꯛꯂꯛꯑ ꯖꯥꯠꯅꯦ ꯃꯥꯥꯏ ꯃꯆꯥꯅꯨꯄꯥ ꯄꯥ ꯑꯍꯟꯗꯣ ꯑꯩꯈꯣꯏꯗꯤ ꯐꯅꯌꯥꯝ ꯍꯜꯂꯦꯕ ꯑꯗꯨ ꯄꯣꯛꯇ꯭ꯔꯤꯉꯩꯗꯤ ꯃꯥ ꯂꯥꯏꯔꯤꯛ ꯇꯥꯛꯂꯛꯑꯦ ꯍꯥꯏꯌꯦꯕꯀꯣ
ꯎꯝ
ꯅꯣꯏꯒꯤ ꯁꯝꯗꯣꯟꯁꯦ ꯁꯝꯗꯣꯟꯁꯦ ꯌꯦꯡꯉꯛꯏ ꯅꯣꯏ ꯁꯤꯤꯜꯂꯥꯒꯤ ꯊꯋꯥꯏ ꯌꯥꯎꯏ ꯌꯥꯎꯗꯦ ꯈꯪꯕ ꯉꯝꯃꯤ
ꯑꯁꯦꯡ ꯐꯝꯃꯤꯕ ꯈꯨꯐꯝꯗꯨꯐꯥꯎꯡꯗ ꯈꯪꯉꯦ ꯑꯩꯅ
ꯎꯝ
ꯃꯥ ꯑꯦ ꯑꯁꯦꯡꯕ ꯈꯪꯁꯨ ꯈꯪꯉꯛꯦꯅꯦ ꯈ꯭ꯋꯥꯏ ꯕꯣꯠ ꯑꯣꯟꯁꯤꯟꯖ ꯇꯥꯔꯒꯁꯨ ꯋꯥ ꯀꯅꯥ ꯀꯅꯥꯅꯣ ꯍꯥꯏꯗꯤ ꯌꯦꯡꯗꯕꯤꯗ ꯈꯔꯤ ꯍꯥꯏꯅꯤ ꯁꯨꯝ ꯈ ꯍꯥꯏꯅꯤ ꯁ ꯊꯤꯟꯖꯁꯨꯖꯥ ꯁꯥꯟꯅꯕ ꯂꯩꯗꯅ ꯑꯉꯥꯡꯅ ꯀꯌꯥꯅꯣ ꯀꯂꯤꯁꯤ ꯀꯅꯥꯅ ꯋꯥꯁꯤꯔꯣꯜ ꯇꯧꯔꯤ ꯇ ꯍꯥꯏꯕꯁꯨ ꯂꯣꯏꯅ ꯈꯪꯉꯝꯃꯦꯕ ꯁꯤꯗꯤ ꯑꯩ ꯈꯅꯤꯡꯈꯩ ꯑꯩ ꯑꯗꯨꯃꯥꯏꯅ ꯑꯃ ꯈꯪꯕ ꯉꯝꯃꯛꯇꯦꯕꯀꯣ ꯑꯗꯨ ꯇꯥꯔꯒꯁꯨ ꯑꯪ ꯁꯨꯝ ꯇꯧꯔꯀꯥꯟꯗ ꯍꯥꯏꯅꯤ ꯑꯣꯇꯅꯤ ꯑꯣ ꯑꯣꯖꯥꯃꯩꯅ ꯈꯛꯇꯪ ꯑꯩꯈꯣꯏꯅ ꯈꯪꯖꯔꯝꯃꯔꯣꯏ ꯍꯥꯏꯇꯥꯔꯒꯁꯨ ꯍꯥꯏꯗꯤ ꯆꯤꯔꯣꯟ ꯇꯧꯔꯣꯏꯅꯤ ꯉꯥꯡ ꯇꯧ ꯇꯥꯔꯒꯁꯨ ꯈꯪꯉꯝꯃꯤꯁꯦ ꯁꯤ ꯁꯤꯅꯅꯤ ꯀꯣꯅ ꯑꯗꯩ ꯃꯣꯏ ꯑꯉꯥꯡ ꯃꯣꯏꯅ ꯐꯥꯔꯦ ꯍꯥꯏꯖꯤꯟꯅꯔꯁꯤꯅꯦ ꯑꯩꯅ ꯅꯪ ꯐꯥꯗꯦ ꯍꯥꯏꯕꯁ ꯏꯔꯥꯏ ꯂꯥꯏꯅ ꯈꯪꯉꯝꯃꯦꯕ ꯁꯤꯗꯅꯦ ꯑꯩꯈꯣꯏ ꯅꯍꯥꯟꯋꯥꯏꯁꯤ ꯁꯤꯡꯗꯤ ꯊꯤꯖꯤꯜꯂꯛꯏ
ꯅꯣꯛꯅꯤꯡꯉꯝꯅꯤꯀꯣ ꯑꯣꯖꯥꯗꯣ ꯑꯗꯣ
ꯑꯪ ꯅꯤꯉꯣꯝꯗꯨꯗꯤ ꯑꯗꯨꯗꯤ ꯑꯩꯁꯨ ꯇꯧꯋꯕ ꯈꯪꯉꯕ ꯑ ꯑꯩ ꯑꯗꯨꯝ ꯃꯣꯏꯗ ꯃꯣꯏꯗ ꯑꯩꯅ ꯈꯪꯉꯛꯄ ꯀꯥꯟꯗ ꯍꯥꯏꯗꯤ ꯑꯩꯈꯣꯏꯅ ꯇꯧꯔꯛꯄꯁꯨ ꯌꯥꯎꯕꯅꯤꯅꯀꯣ ꯍꯥꯏꯗꯤ ꯑꯣ ꯑꯩꯒꯈꯣꯏꯅꯥꯈꯣꯏ ꯇꯧꯔꯛꯄꯗꯨꯅꯤꯀꯣ ꯁꯤꯒ ꯍꯥꯏꯅꯤ ꯑꯗꯨꯗꯤ ꯑꯩꯅ ꯑꯃꯨꯛꯃꯛ ꯋꯥꯔꯤ ꯃꯣꯏꯅ ꯆꯩꯔꯀꯥꯟꯗ ꯍꯥꯏꯗꯣꯏꯅꯦꯕ
ꯎꯝ
ꯅꯣꯏ ꯇꯧꯔꯤꯉꯩꯗ ꯑꯩꯈꯣꯏ ꯂꯣꯏ ꯇꯧꯔ ꯂꯥꯛꯑꯕꯅꯤ
ꯑ ꯑꯣꯖꯥꯈꯩꯅ ꯑꯩꯈꯣꯏꯗ ꯉꯥꯡꯕꯗꯧ
ꯑꯥ ꯍꯣꯏ ꯅꯣꯏ ꯅꯣꯏ ꯇꯧꯔꯤꯉꯩꯗ ꯑꯩꯈꯣꯏ ꯂꯣꯏ ꯇꯧꯔ ꯂꯥꯛꯑꯕꯅꯦ ꯑꯩꯈꯣꯏ ꯑꯉꯥꯡ ꯃꯆꯥ ꯑꯗꯨꯝ ꯐꯩꯌꯦꯕꯀꯣ ꯍꯥꯏꯗꯤ ꯑꯩꯈꯣꯏꯒꯤ ꯎꯕꯥꯁꯦ ꯂꯣꯠꯄ ꯍꯩ ꯅꯠꯇꯦꯕ ꯑꯍꯥꯡ ꯐꯠ ꯂꯜꯂꯝꯃꯁꯨ ꯑꯗꯨꯝ ꯑ ꯃꯤꯁ ꯑꯁꯦꯡꯕꯅꯦ ꯑꯩ ꯁꯤꯃꯁꯤ ꯐꯥꯗ꯭ꯔꯤ ꯍꯥꯏꯑꯒ ꯇꯣꯀꯤꯕ ꯑꯥ ꯑꯥ ꯇꯣꯛꯈꯤꯕꯕꯀꯣ ꯑꯗꯨꯒ ꯀꯩꯒꯨꯝꯕ ꯒ꯭ꯂꯥꯁ ꯑꯆꯧꯕꯒ ꯇꯥꯛꯄ ꯀꯥꯡꯕꯨꯁꯦ ꯁꯤꯇꯗꯤꯅꯦ ꯑꯗꯨꯛꯀꯤ ꯃꯇꯤꯛ ꯂꯣꯠꯂꯦꯕ ꯃꯣꯏꯁꯦ ꯑꯗꯤ ꯈꯪꯉꯕ ꯑꯪ ꯍꯣꯏ ꯑꯩꯅꯗꯤ ꯈꯪꯉꯕ ꯈꯪ ꯂꯣꯏꯔꯕ ꯑꯩꯈꯣꯏ ꯃꯤ ꯀꯣꯏꯁꯟꯁꯦ ꯑꯟꯁꯔꯁꯦ ꯃꯥ ꯍꯩꯇ꯭ꯔꯦ ꯑꯗꯨꯕꯨ ꯌꯦꯡꯉꯒꯗꯤ ꯏꯈ꯭ꯔꯦ ꯈꯪꯉꯦꯕ ꯍꯥꯏꯗꯗꯤ ꯃꯃꯥꯟꯅꯔꯕꯗꯨ ꯀꯩ ꯁꯤꯔ ꯌꯦꯡꯉꯛꯏꯈ꯭ꯔꯦ ꯑꯩꯁꯦ ꯈꯪꯉꯦꯕ ꯑꯗꯨ ꯇꯥꯔꯒꯁꯨ ꯀꯩ ꯃꯣꯏ ꯃꯁꯥꯗ ꯃꯤꯁꯦ ꯑꯩꯁꯦꯡ ꯁꯨꯡꯛꯑꯡ ꯌꯦꯡꯗꯦ ꯁꯨꯡ ꯍ ꯌꯦꯡꯗꯦ ꯍꯟꯆꯤꯠ ꯍꯟꯆꯤꯠ ꯍꯟꯆꯤꯠ ꯍꯥꯏꯗꯤꯦ ꯑꯥ ꯑꯗꯣ ꯀꯣꯂꯥꯁꯦꯅꯦ ꯅꯪꯅ ꯌꯦꯡ ꯌꯦꯡꯗꯦꯔ ꯑꯩ ꯂꯣꯏꯅ ꯈꯪꯉꯤꯅꯤꯅꯦ ꯍꯥꯏꯒꯃ ꯁꯦꯡꯅ ꯇꯠꯅꯗꯤ ꯍꯥꯏꯗꯣꯔꯛꯀꯦ ꯀꯔꯤꯑꯕ ꯑꯍꯨꯡ ꯑꯁꯤ ꯑꯈꯣꯏ ꯁꯋ꯭ꯥꯏ ꯂꯥꯛꯑ ꯑꯉꯥꯎꯁꯦ ꯂꯀꯤ ꯏꯗ ꯉꯕꯨꯗꯤ
ꯍꯥꯏꯗꯤ ꯁꯨꯝ ꯑꯩꯈꯣꯏꯒꯩꯅ ꯇꯤꯟꯅ ꯀꯥꯟꯗ ꯅꯪꯗꯣ ꯄꯨꯡꯆꯝ ꯆꯥꯝꯃꯁꯨꯀꯣ ꯑꯉꯥꯡ ꯈꯩꯅꯗꯤ ꯑꯃꯁꯨꯝ ꯀꯤꯕ ꯁꯛꯇꯥꯗꯣ
ꯑꯪ ꯇꯥꯏꯌꯦꯕ ꯑꯗꯒꯤ ꯑꯗꯨꯒ ꯂꯣꯏꯅꯕꯁꯨ ꯅꯨꯡꯉꯥꯏꯕꯗꯣ ꯑꯣꯏꯌꯦꯕ
ꯑꯥ
ꯍꯥꯏꯗꯤ ꯎꯪ ꯑꯪ ꯍꯣꯏ ꯍꯣꯏ ꯉꯝꯕꯗꯣ ꯑꯣꯏꯕ ꯈꯪꯉꯕ ꯑꯛ ꯍꯧꯖꯤꯛꯁꯨ ꯑꯉꯥꯡ ꯅꯛꯀꯀꯥꯟꯗ ꯅꯦ ꯑꯟꯖꯨ ꯂꯥꯛꯑꯒ ꯍ ꯃꯥꯏ ꯐꯨꯖꯔꯖꯅꯤ ꯀꯧꯗꯣꯔꯤꯅꯤ ꯍꯦꯛ ꯍꯥꯏꯈ꯭ꯔꯕ ꯍꯛ ꯑꯗꯨꯏ ꯇꯃꯤ ꯂꯩꯒꯅꯤꯉ
ꯅꯃꯤꯡ ꯄꯟꯒꯅꯨꯀꯣ
ꯏꯍꯦ ꯏꯍꯦ ꯁꯣꯔꯤ
ꯍꯣ ꯍꯣꯏ ꯊꯝꯃꯁꯤꯀꯣ
ꯍꯣꯏ ꯍꯣꯏ ꯑꯥ